ꯎꯝ ꯁꯣ ꯂꯣꯟꯖꯜꯂꯨꯔꯣ ꯍꯜꯂꯣ ꯍꯜꯂꯣ ꯇꯥꯔꯕꯣ ꯎꯝ ꯆꯥꯛ ꯏꯁꯤꯡ ꯆꯥꯈ꯭ꯔꯕꯣ
ꯆꯥꯛ ꯏꯁꯤꯡ ꯆꯥꯔꯦ ꯆꯥꯛ ꯇꯣꯛꯄꯗ ꯉꯥꯏꯔꯤ
ꯆꯥꯛ ꯀꯨꯢꯗ꯭ꯔꯤ ꯇꯣꯛꯄ ꯃꯖ
ꯎꯝ ꯍꯣ ꯍꯣꯏ
ꯑꯩꯈꯣꯏꯒꯤ ꯍꯅꯨꯕꯤꯒꯤ ꯑꯃꯨꯕꯤꯗꯣ ꯂꯣꯜ ꯏꯔꯣꯟꯕꯒ ꯀꯥꯡꯍꯧꯒ ꯅꯤꯛꯀꯤ ꯆꯠꯂꯣ ꯅꯤꯛꯀꯤ ꯆꯠꯂꯣ ꯑꯥꯗ ꯆꯥꯛ ꯊꯥꯔꯝꯃꯤꯗꯨꯗꯤ ꯆꯥꯛ ꯊꯥꯕꯒꯤ ꯄꯨꯈꯝꯗꯣ ꯀꯥꯢ ꯂꯩ ꯀꯩꯅꯣ ꯂꯩꯇꯤꯌꯦ ꯁꯣ ꯂꯩꯇꯦ ꯁꯣ ꯑꯝꯇ ꯌꯦꯡꯉꯣ
ꯇꯨꯕꯤꯔꯒꯦ
ꯑꯧ ꯢꯃꯥꯗꯣ ꯑꯝꯇ ꯍꯪꯒꯦ ꯍꯪꯉꯣ
ꯃꯥ ꯒꯦꯠ ꯁꯣꯗꯤ ꯋꯥꯔꯜ ꯀꯞ ꯁꯣꯡꯅꯤ ꯊꯥꯔꯤꯖꯦ
ꯁꯥꯎꯅꯔꯁꯨ ꯅꯣꯡ ꯎꯨꯡꯐꯥꯗꯣꯛ ꯀꯥꯏꯅꯒꯨꯝꯁꯦ ꯅꯪ ꯑꯩꯗꯤ ꯁꯣꯟꯅꯍꯧꯔꯁꯅꯨ ꯇꯥꯏꯕꯪ ꯄꯥꯟꯁꯤꯗ
ꯅꯪ ꯒꯤ ꯑꯩꯒꯤ ꯊꯃꯣꯢ ꯈꯪꯕꯤꯕ
ꯅꯨꯡꯁꯤ ꯢꯔꯤꯛꯁꯦ ꯄꯤꯕ ꯃꯁꯥ ꯇꯥ ꯇꯅꯥ
ꯑꯗꯨ ꯍꯥꯏꯒ ꯅꯪꯒꯤ ꯃꯤꯠ ꯅꯥꯏ ꯈꯣꯠꯂꯤ ꯅ ꯃꯥ ꯌꯥꯝ ꯍꯥꯏꯈꯤꯕꯗꯣ ꯀꯃꯥꯏꯟ ꯇꯧꯈ꯭ꯔꯦ ꯅꯍꯥꯟꯋꯥꯏ ꯑꯃꯥ ꯇꯧꯔꯝꯕꯗꯨꯕꯨ ꯀꯃꯥꯏꯅ ꯇꯧꯔꯒꯦꯗꯨꯕꯣ
ꯅꯍꯥꯟꯋꯥꯏ ꯇꯧꯔꯝꯕꯗꯣ ꯃꯤꯠꯇꯣ ꯅꯥꯕꯗꯣ ꯐꯗꯤ ꯐꯈ꯭ꯔꯦ ꯉꯥꯡ ꯉꯥꯡꯕꯗꯣ ꯐꯈ꯭ꯔꯦ ꯑꯗꯨꯕꯨ ꯑꯗꯨꯝ ꯅꯨꯡꯗꯤ ꯈꯥꯔꯥ ꯑꯗꯨꯝ ꯅꯨꯡꯉꯥꯏ ꯇꯤ ꯄꯤ ꯈꯔꯥ ꯈꯔꯥ ꯑꯗꯨꯝ ꯇꯥꯏ ꯑꯗꯨꯅ ꯑꯃꯨꯛꯇꯪꯗꯤ ꯌꯦꯡꯊꯣꯛꯅꯤꯡꯉꯦ ꯑꯩ ꯁꯇ꯭ꯔꯥ ꯁꯇ꯭ꯔꯤ ꯑꯥꯍꯟ ꯂꯥꯃꯟ ꯈꯋꯥꯢ ꯈꯤꯕꯤꯛꯀꯤ ꯃꯐꯝꯗ ꯅꯤꯡꯉꯣꯝꯕꯝ ꯀꯨꯟꯖꯥ ꯂꯩꯀꯥꯢ ꯁꯦꯝꯒꯠ ꯁꯥꯒꯠ ꯂꯨꯞꯅ ꯀꯩꯒꯨꯝꯕ ꯄꯥꯎꯖꯦꯜ ꯑꯃꯥ ꯂꯥꯛꯆꯥꯥꯔꯤ ꯃꯗꯨ ꯍꯥꯥ
ꯌꯦꯡꯕ ꯈꯣꯠꯄꯗꯤ ꯀꯃꯥꯏꯅ ꯇꯧꯕ ꯍꯥꯏꯕꯗꯤ ꯀꯔꯥꯏꯗ ꯌꯦꯡꯕ ꯈꯣꯠꯄ
ꯑꯣ ꯑꯣ ꯑꯩꯅ ꯁꯤꯖꯥꯗꯗꯤ ꯌꯦꯡꯍꯟꯒꯦꯕ ꯃꯣꯏ ꯁꯤꯖꯥꯗꯣ ꯗꯣꯛꯇꯔ ꯑꯃꯥ ꯂꯩ ꯍꯥꯏꯌꯦ ꯑꯗꯥ ꯌꯦꯡꯁꯤꯔꯅ ꯈꯟꯕ ꯈꯔꯥ ꯐꯕ ꯑꯃꯥ ꯑꯗꯥ ꯏꯆꯦꯕꯦꯅ ꯍꯪ ꯁꯤꯠ ꯂꯥꯛꯄꯗꯨꯗ ꯃꯥꯅ ꯃꯤꯠ ꯌꯦꯡꯊꯣꯛꯅꯕ ꯈꯣꯠꯇꯣꯛꯅꯕꯩ ꯍꯥꯏꯐꯦꯠꯇꯤ ꯍꯥꯏꯔꯝꯃꯤ ꯃꯥꯅ ꯄꯩꯁꯥ ꯄꯤꯔꯝꯗꯣꯏꯔꯥ ꯈꯪꯗꯦ ꯃꯥꯢ ꯇꯨꯕꯤꯛꯀꯤ ꯃꯐꯝꯗ ꯍꯨꯔꯦꯟ ꯄꯨꯡ ꯑꯍꯨꯝ ꯇꯥꯕ ꯃꯥꯊꯝꯗ ꯑꯥ ꯑꯥ ꯍꯌꯦꯡ ꯍꯌꯦꯡ ꯇꯣ ꯍꯟꯗꯛꯀꯤ ꯇꯦꯟ ꯇꯨꯋ꯭ꯜꯞ ꯊꯥꯈꯤꯕꯁꯦ ꯁꯤꯡꯗꯣ ꯑꯗꯨꯒꯤ ꯄ꯭ꯔꯥꯏꯖ ꯗꯤꯁꯇ꯭ꯔꯤꯕ꯭ꯌꯨꯁꯟ ꯇꯧꯒꯅꯦꯕ ꯑꯣ ꯑꯣ ꯑꯗꯨꯗꯨꯒꯤꯅꯦ ꯑꯗꯨꯒꯤ ꯍꯌꯦꯡ ꯇꯧꯅꯤ ꯅ ꯍꯥꯏꯕ ꯑꯗꯨꯗꯒꯤ ꯂꯥꯎꯕ ꯄꯨꯞ ꯄꯨꯞꯕ꯭ꯂꯤꯁꯇꯤ ꯆꯠꯂꯤꯅꯤ
ꯎꯝ ꯑꯗꯨ ꯍꯥꯢꯔꯒ ꯀꯩꯅꯣꯒꯤ ꯑꯅꯨꯞꯄ ꯢꯆꯦ ꯢꯠ ꯏꯆꯦꯅ ꯍꯥꯏ ꯍꯥꯏꯔꯣ ꯃꯥꯒꯤ ꯄꯩꯁꯥ ꯀꯩꯇꯧꯕꯩ ꯃꯑꯣꯡꯗ
ꯑꯥ ꯑꯗꯨꯃꯥꯢ ꯎꯝ ꯃꯟꯗꯦꯗ ꯂꯥꯛ ꯐꯅꯤ ꯍꯥꯏꯗꯅ ꯃꯥ ꯑꯗꯩꯗ ꯍꯥꯏꯄꯦꯠ ꯌꯦꯡꯕ ꯑꯝ ꯇ꯭ꯋꯤꯁꯗꯦꯗ ꯆꯠꯂꯣ ꯈꯣꯠꯂꯣꯅ ꯍꯥꯏꯐꯦꯠ ꯑꯗꯨꯃꯥꯏꯅ ꯃꯑꯣꯡꯗꯣ ꯍꯥꯏꯕ ꯃꯥꯅ ꯍꯥꯏꯐꯦꯠ ꯑꯗꯨꯅ ꯃꯥꯅ ꯄꯤꯔꯝꯗꯧꯕ ꯃꯥꯜꯂꯦꯕ
ꯢꯁ ꯄꯤꯕꯨ ꯄꯤꯔꯝꯗꯣꯢꯖꯥꯠꯂꯣ ꯃꯥꯕꯨ ꯈꯥꯗꯥꯥꯡ ꯊꯥ ꯂꯨꯝꯃꯥ ꯆꯠꯇꯣꯢꯖꯠꯂꯣ ꯑꯗꯨꯕꯣ
ꯈꯪꯗꯦ ꯅꯍꯥꯟꯃꯨꯛ ꯂꯨꯄꯥ ꯑꯩꯅ ꯂꯨꯄꯥ ꯀꯨꯟꯊ꯭ꯔꯥ ꯂꯨꯄꯥ ꯌꯥꯡꯈꯩꯔ ꯀꯩꯅꯣꯝꯃ ꯑꯥ ꯀꯩꯅꯣ ꯇꯧꯋꯣꯅ ꯄꯝꯀꯤꯟꯁꯤꯠ ꯆꯥꯎꯣꯅ ꯄꯤꯔꯝꯃꯦ ꯄꯤꯕꯅ ꯂꯨꯄꯥ ꯆꯥꯃꯔꯤ ꯄꯤꯔꯝꯃꯦ ꯄꯣꯠꯇꯣ
ꯅꯪ ꯍꯥꯏꯗꯣ ꯀꯩ ꯍꯥꯏꯅꯣ ꯂꯨꯄꯥ ꯌꯥꯡꯈꯩ ꯄꯤꯔꯣꯅ ꯄꯤꯔꯝꯃꯦ
ꯂꯨꯄꯥ ꯄꯝꯀꯤꯟꯁꯤꯠꯇꯣ ꯃꯤꯠ ꯐꯒꯠꯂꯦꯅ ꯍꯥꯏꯕꯅꯦꯕ ꯕ ꯃꯤꯠ ꯃꯔꯤ ꯃꯇꯥ ꯍꯥꯏꯗꯤ ꯂꯨꯄꯥ ꯌꯥꯡꯈꯩ ꯄꯤꯔꯝꯃꯦꯕ ꯑꯗꯨ ꯂꯩꯔ ꯆꯥ ꯆꯥꯎꯅ ꯄꯝꯀꯤꯟꯁꯤꯠꯇꯨꯅ ꯄꯦꯛꯀꯦꯠ ꯂꯨꯄꯥ ꯆꯥꯝꯃꯔꯤ ꯄꯤꯔꯝꯕ ꯍꯥꯏꯇꯥꯔꯦ ꯁꯥꯇ꯭ꯔꯥ ꯂꯨꯞꯀꯤ ꯃꯥꯏꯀꯩꯗꯒꯤ ꯄꯥꯎꯊꯥꯡꯖꯕ ꯂꯥꯛꯆꯔꯤ ꯃꯗꯨꯗꯤ ꯍꯌꯦꯡ ꯑꯁꯤ ꯀꯥ ꯍꯦꯟꯅ ꯄꯤꯔꯝꯕꯗ ꯁꯤꯅꯕꯝ ꯈꯪꯗꯗꯅ ꯃꯆꯤꯠ ꯃꯆꯤꯠ ꯕꯌꯥꯝꯁꯨ ꯊꯨꯄꯄ ꯀꯥꯩ ꯀꯩꯅꯣ ꯌꯥꯝ ꯂꯩꯒ꯭ꯔꯦ
ꯎꯝ
ꯌꯥꯝꯅ ꯍꯦꯛꯄꯗꯥ ꯑꯗꯨꯕꯨꯗꯤ ꯏꯆꯦꯅ ꯀ ꯆꯦꯛꯈꯥꯎꯗ ꯍꯥꯟꯕ ꯂꯨꯄꯥ ꯇꯔꯥꯔ ꯀꯨꯜꯂ ꯄꯤꯕꯅꯦ ꯑꯗꯨ ꯆꯥꯅꯕ ꯅꯪꯉꯣꯟꯗꯕꯨ ꯈꯟꯍꯟꯕ ꯉꯝꯒꯅꯤ ꯅꯪꯅ ꯍꯩꯄꯥ ꯆꯥꯗꯅ ꯑꯣꯄꯥꯔ ꯑꯃ ꯂꯩꯕꯤ ꯄꯦꯀꯦꯠ ꯃꯌꯥꯝ ꯍꯥꯟꯕꯤ ꯑꯗꯨꯒꯤ ꯁꯣꯏꯕ ꯑꯣꯔꯝꯃꯅꯤ
ꯑꯗꯨ ꯈꯂ ꯄꯤꯔꯝꯃꯦꯔ ꯈꯪꯗꯦ ꯑꯩꯅꯗꯤ ꯋꯥꯈꯟꯗꯣ ꯑꯌꯧ ꯈꯜꯂꯨꯗꯅ ꯄꯇꯅ ꯄꯨꯛꯅꯤꯡ ꯊꯧꯒꯠꯅꯕ ꯑꯃ ꯒꯤ ꯒꯥꯔꯖꯤꯌꯥꯟꯕꯨ ꯄꯥꯛ ꯇꯥꯅꯕꯒꯤꯗꯃꯛꯇ ꯑꯣꯖꯥ ꯘꯥꯅꯕꯤꯔ ꯂꯥꯢꯁ꯭ꯔꯝꯕꯨ ꯁꯔꯨꯛ ꯌꯥꯒꯗꯧꯅꯤ ꯁꯔꯨꯛ ꯌꯥꯕ ꯑꯁꯤꯗ ꯂꯩ ꯑꯁꯤꯗ ꯂꯩꯕꯤꯔꯤꯕ ꯒꯥꯔꯖꯤꯌꯥꯟꯁꯤꯡ ꯑꯃꯗꯤ ꯁꯥꯇ꯭ꯔ ꯁꯥꯇ꯭ꯔꯁꯤꯡꯅ ꯊꯧꯔꯝ ꯑꯗꯨꯕꯨ ꯍꯌꯦꯡ ꯅꯨꯡꯊꯤꯟ ꯄꯨꯡ ꯑꯍꯨꯝ ꯇꯥꯕ ꯃꯇꯝꯗ ꯃꯇꯝ ꯆꯥꯅ ꯂꯦꯡꯕꯤꯔꯛꯇꯨꯅ ꯅꯪꯗꯤ ꯀꯩꯗꯧꯔꯤꯒꯦ ꯆꯥꯛ ꯆꯥꯈ꯭ꯔꯕ ꯀꯩꯗꯧꯔꯤꯒꯦ ꯆꯥꯛ ꯆꯥꯛ ꯆꯥꯗ꯭ꯔꯕꯣ
ꯆꯥꯛ ꯆꯥꯈ꯭ꯔꯦ ꯆꯥꯛꯇꯤ ꯆꯥꯈ꯭ꯔꯦ ꯀꯩꯅꯣꯒꯤ ꯀꯟꯅ ꯂꯥꯎꯕꯁ ꯁꯣꯒ꯭ꯔꯤ ꯑꯃ ꯊꯣꯡꯉꯦ ꯑꯗꯨꯒ ꯑꯃꯗꯤ ꯅꯣꯏꯒ ꯃꯥꯅꯔꯦ ꯈꯪꯍꯧ ꯊꯣꯡꯉꯦ
ꯑꯣ
ꯎꯝ ꯁꯧꯒꯤꯒ ꯀꯥꯡꯍꯧꯒ ꯍꯣꯠꯅꯔꯦ ꯍꯦꯛꯇ ꯈꯔ ꯅꯨꯃꯤꯗꯥꯡꯅꯤꯅ ꯌꯥꯝꯅꯖꯨ ꯆꯥꯔꯒꯦꯅ
ꯑꯣ ꯑꯣ
ꯅꯣꯏꯒꯤꯗꯤ ꯉꯁꯥꯏ ꯏꯔꯣꯟꯕ ꯀꯩꯅꯣꯒ ꯀꯥꯡꯍꯧꯒ ꯍꯥꯏꯒꯤꯗꯥꯏꯅꯦ ꯀꯥꯡꯪꯍꯧ ꯍꯥꯏꯕ꯭ꯔꯣ ꯍꯥꯏꯗꯕ ꯅꯪꯕꯣ ꯀꯥꯡ ꯏꯔꯣꯟꯕꯒ ꯀꯥꯡꯍꯧꯒ ꯍꯥꯏꯗꯕ꯭ꯔꯣ
ꯎꯝ ꯎꯝ ꯎꯝ ꯍꯣꯏ ꯑꯩꯈꯣꯏ ꯏꯔꯣꯟꯕ ꯀꯥꯡ ꯍꯧꯒ ꯆꯥꯔꯦ
ꯎꯝ ꯅꯨꯡ ꯀꯩꯅꯣ ꯍꯧꯖꯤꯛꯇꯃꯛ ꯀꯔꯤꯅꯣꯝ ꯍꯥꯏꯒꯦ ꯇꯧꯔꯝꯃꯅꯤ ꯀꯥꯎ ꯀꯥꯎꯍꯧꯔꯦꯅꯦ ꯑꯩꯕꯨ ꯑꯗꯨ ꯍꯥꯟꯅ ꯅꯪꯒꯤ ꯃꯤꯠ ꯌꯦꯡ ꯆꯠꯄꯗꯣ ꯑꯝꯇ ꯆꯠꯊꯣꯛꯑꯁꯦ ꯑꯗꯣ ꯑꯩꯒꯤꯖꯨ ꯈꯔ ꯌꯥꯎꯍꯧꯒꯦ ꯑꯩꯖꯨ ꯈꯔ ꯁꯤꯟꯇꯣꯛ ꯁꯤꯟꯖꯤꯟ ꯇꯧꯅꯤꯡꯕꯅꯦ ꯁ꯭ꯄꯦꯛꯁꯦ ꯑꯩꯒꯤ ꯁ꯭ꯄꯦꯛꯁꯨ ꯇꯦꯛꯇꯅ ꯈꯣꯠꯇꯅ ꯇꯧꯒ꯭ꯔꯦ ꯏꯁꯥꯖꯦ ꯅꯨꯡꯉꯥꯏꯕꯝ ꯈꯪꯗ꯭ꯔꯕꯅꯦ
ꯑꯣ ꯑꯣ ꯍꯣꯏ ꯍꯣꯏ ꯑꯩꯒꯤ ꯌꯦꯡꯉꯀꯥꯟꯗ ꯆꯠꯂꯒ ꯄꯨꯟꯅ ꯌꯦꯡꯊꯣꯛꯅꯕ
ꯎꯝ ꯄꯩꯁꯥꯗꯣ ꯅꯪ ꯈꯔ ꯍꯦꯟꯅ ꯑꯗꯨꯝ ꯄꯥꯏꯅꯔꯣ ꯈꯔ ꯄꯨꯊꯣꯛ ꯄꯨꯁꯤꯟ ꯇꯧꯅꯔ ꯒꯦꯕ
ꯎꯝ ꯍꯣꯏ ꯆꯨꯝꯗꯣꯏꯅꯦ ꯆ ꯁ ꯃꯥꯅꯦ ꯑꯩ ꯍꯟꯗꯛ ꯄꯩꯁꯥ
ꯑꯩ ꯑꯩ ꯈ ꯍꯦꯟꯖꯟ ꯂꯥꯛꯑꯒꯦ
ꯑ ꯅꯪ ꯈꯔ ꯍꯦꯟꯖꯤꯟꯂꯣ ꯅꯠꯇ꯭ꯔꯗꯤ ꯌꯥꯗꯧ ꯃꯥꯟꯗ꯭ꯔꯦ ꯑꯩꯁꯦ
ꯎꯝ
ꯖꯅ ꯇꯜꯂꯦꯗ
ꯅꯣꯏꯁꯦ ꯁꯨꯝꯒꯥꯟ ꯃꯁꯥ ꯉꯝꯗꯦꯗꯤ ꯀ ꯀꯌꯥꯝ ꯀꯟ ꯉꯝꯗ꯭ꯔꯤꯅꯦꯒ ꯍꯥꯏꯗꯤ ꯀꯃꯥꯏꯅ
ꯑ ꯃꯥꯏꯁꯦ ꯀꯃꯥꯏ ꯍꯥꯏꯗꯣꯏꯅꯣ ꯂꯣꯛ ꯂꯥꯏꯍꯧ ꯇꯧꯕ ꯑꯣꯏꯗꯣꯏꯅꯦ ꯍꯥꯏꯗꯤ ꯃꯁꯥ ꯃꯅꯨꯡꯗꯅ ꯁꯥꯔꯒ ꯏ꯭ꯁ ꯃꯄꯥꯟꯗ ꯏꯪꯕꯤ ꯗꯨ ꯂꯥꯏꯍꯧꯒꯤ ꯃꯑꯣꯡꯅꯤꯗꯅꯀꯣ ꯑꯗꯨꯒꯨꯝꯕ ꯑꯗꯨꯒꯨꯝꯕ ꯇꯧꯕꯅꯤ ꯃꯥꯏꯖꯦ ꯑꯗꯨꯒ ꯅꯣꯡꯃꯝꯁꯨ ꯅꯣꯡꯃ ꯅꯤꯅꯦ ꯑꯝꯁꯨ ꯒꯨꯂꯤꯗꯣ ꯃꯌꯥꯛ ꯀꯟꯕ ꯒꯨꯂꯤꯗꯨꯗ ꯄꯥꯔ ꯄꯥꯔ ꯆꯥꯥꯁꯟꯕ ꯑꯌꯨꯛ ꯅꯨꯃꯤꯗꯥꯡ ꯑꯗꯨꯗꯒꯤꯁꯨ ꯃꯁꯥꯗꯣ ꯍꯦꯟꯖꯟꯅ ꯁꯣꯛꯄꯗꯣ ꯑꯗꯨꯒꯤ ꯃꯑꯣꯡ
ꯍꯧꯖꯤꯛꯀꯤ ꯗꯨꯕꯨ ꯁꯀ ꯍꯤꯃꯥ ꯇꯦꯛꯄꯨ ꯇꯦꯛꯑꯝꯗꯣꯔꯦ ꯀꯂꯤꯞ ꯁꯤ
ꯏꯁ ꯀꯔꯤꯅꯣ ꯀꯣꯛ ꯃꯌꯨꯝ ꯈꯪꯖ꯭ꯔꯗꯦꯗ ꯂꯣꯏꯕ ꯅꯥꯏꯗꯦ ꯈꯣꯡꯆꯠꯁꯤꯁꯨ
ꯃꯥꯅꯤ ꯅꯪꯗꯤ ꯀꯩꯅꯣ ꯍꯣꯏ ꯄꯥꯎ ꯐꯥꯎꯅꯗ꯭ꯔꯕꯣ ꯀꯔꯤ ꯀꯔꯤ ꯑꯥ ꯔꯣꯍꯤꯠ ꯍꯣꯏ ꯑꯗꯒꯤ ꯅꯪꯒꯤ ꯃꯦꯁꯤꯒꯤ ꯕꯦꯠꯁ ꯆꯪꯒꯩꯗꯤ
ꯄꯥꯛꯅ ꯐꯥꯎꯅꯒꯤꯗ꯭ꯔꯦ ꯁ ꯃꯣꯏ ꯃꯣꯏ ꯒꯗ ꯀꯩꯅꯣ ꯇꯧꯈꯤꯗ꯭ꯔꯦ ꯃꯣꯏꯁꯨ ꯃꯣꯏ ꯃꯣꯏꯒꯤ ꯆꯠꯅꯒꯤꯕꯒꯤ ꯃꯇꯦꯛ ꯃꯌꯥꯝ ꯍꯥꯏꯕꯗꯤ ꯑꯗꯣꯝ ꯅꯥꯀꯟꯗ ꯆꯠꯇꯧ ꯂꯩꯔꯗꯤ ꯑꯩꯈꯣꯏ ꯂꯥꯛꯇꯧ ꯂꯩꯍꯦ ꯅꯣꯏ ꯑꯗꯨ ꯊꯥꯖꯟꯕ꯭ꯔꯣ ꯈꯣꯠꯆꯟꯕ꯭ꯔꯣ ꯑꯗꯨꯃꯥꯏꯅ ꯇꯧꯔ ꯍꯪꯅꯕ ꯃꯣꯏꯒ ꯑꯩꯈꯣꯏꯒꯁꯨ ꯃꯣꯏꯁꯨ ꯃꯣꯏꯒꯤ ꯑꯃ ꯇꯧꯔꯒ ꯂꯩꯅꯤ ꯑꯩꯈꯣꯏꯁꯨ ꯑꯩꯈꯣꯏꯒꯤ ꯇꯧꯔꯒ ꯂꯩꯔꯤꯅꯤꯝꯅ ꯃꯇꯝꯗꯣ ꯀꯥꯏꯊꯣꯛꯅꯕ ꯁꯪꯕ ꯋꯥꯠ ꯑꯗꯨꯛ ꯑꯗꯨꯗꯨꯒꯤ
ꯀꯗꯥꯏꯗꯅꯦꯕ ꯃꯥꯅ ꯇꯧꯔꯤꯗꯨꯅ
ꯃꯔꯛ ꯃꯔꯛꯇ ꯑꯃꯨꯛ ꯑꯃꯨꯛ ꯏꯁꯇꯦꯇꯁ ꯀꯩꯀꯥ ꯎꯅꯕ ꯍꯥꯏꯒꯗ꯭ꯔꯥ ꯑꯗꯨꯒꯨꯝꯕ ꯎꯅꯕꯗ ꯀꯃꯦꯟ ꯈꯔ ꯈꯔꯒ ꯇꯧꯅꯔꯒ ꯑꯗꯨꯃꯥꯏ ꯑꯃꯨꯛ ꯄꯥꯎ ꯐꯥꯎꯅꯕ ꯑꯗꯨꯒꯨꯝꯕ ꯅꯠꯇꯅ ꯄꯥꯎ ꯐꯥꯎꯅꯕꯒꯤ ꯆꯥꯡ ꯋꯥꯠꯂꯤ ꯃꯣꯏ ꯑꯗꯨꯅ ꯑꯁꯤꯗ ꯄꯨꯨꯟꯕ ꯀꯥꯡꯕꯨꯅ ꯑꯗꯨꯝ ꯄꯨꯜꯂꯒ ꯂꯩꯕ ꯀꯥꯡꯕꯨ ꯅꯠꯇ꯭ꯔꯒꯗꯤ ꯈꯔ ꯂꯥꯞꯊꯣꯛꯈꯤꯕ ꯀꯥꯡꯕꯨꯗꯤ ꯐꯥꯎꯅꯕꯒꯤ ꯆꯥꯡ ꯌꯥꯝ ꯋꯥꯠꯂꯤ ꯌꯥꯝ
ꯅꯣꯏ ꯀꯅꯥ ꯀꯅꯥꯅꯪ ꯀꯩꯅꯣ ꯇꯧꯊꯍꯧꯔꯤꯁꯦ ꯍꯥꯏꯗꯤ ꯃꯈꯥ ꯇꯧꯊꯍꯧꯔꯤꯁꯦ
ꯎꯝ ꯑꯗꯨꯝ ꯅꯨꯄꯤ ꯀꯥꯡꯕꯨ ꯈꯔ ꯑꯃꯅ ꯃꯣꯏ ꯅꯤ ꯍꯨꯝꯃ ꯂꯨꯍꯣꯡꯈ꯭ꯔꯦ ꯑꯗꯨꯒ ꯅꯨꯄꯥꯗꯗꯤ ꯃꯣꯏ ꯑꯃ ꯑꯅꯤ ꯑꯍꯨꯝ ꯃꯣꯏ ꯑꯍꯨꯝ ꯑꯃꯅ ꯃꯄꯥꯟꯗ ꯇꯧꯈ꯭ꯔꯦ ꯅꯨꯄꯥꯒꯩ ꯅꯨꯄꯤꯗꯗꯤ ꯑꯩꯈꯣꯏ ꯁꯤꯗ ꯑꯍꯨꯝ ꯑꯃ ꯅꯨꯄꯤ ꯑꯍꯨꯝ ꯑꯃ ꯀꯩꯅꯣ ꯐꯪꯉꯦ ꯄꯤ ꯑꯩꯆ ꯗꯤ ꯐꯪꯉꯦ ꯑꯃꯅ ꯄ꯭ꯔꯣꯖꯦꯛ ꯄꯥꯏꯔꯤ ꯑꯇꯩꯗꯤ ꯑꯗꯨꯝ ꯃꯥ ꯃꯥꯒꯤ ꯂꯥꯏꯟ ꯍꯥꯏ ꯃꯤ ꯑꯣꯠ ꯑꯣꯖꯥ ꯃꯥꯏꯅ ꯇꯧꯅꯔꯒ ꯂꯩꯕ ꯕꯦꯠ ꯗꯥꯏꯠ ꯇꯧꯕ ꯑꯗꯨꯃꯥꯏꯅ ꯇꯧꯅꯕ ꯑꯩꯈꯣꯏ ꯀꯨꯟ ꯑꯩꯈꯣꯏ ꯇꯔꯥꯃꯥꯄꯜ ꯀꯨꯟꯗꯨꯗ ꯑꯃ ꯇꯣꯛꯈ꯭ꯔꯦ ꯇꯔꯥꯃꯥꯄꯜꯗꯨꯗ ꯑꯩꯈꯣꯏ ꯇꯔꯨꯛ ꯇꯔꯨꯛ ꯇꯔꯦꯠ ꯑꯩꯈꯣꯏ ꯇꯔꯦꯠ ꯑꯃꯗꯤ ꯂꯣꯏꯅ ꯃꯈꯥ ꯇꯧꯊꯔꯦ ꯍꯥꯏ ꯌꯥꯔꯦ ꯑꯗꯨꯒ ꯃꯣꯏ ꯑꯇꯩꯅ ꯑꯃꯨꯛ ꯄ꯭ꯔꯥꯏꯚꯦꯠꯀꯤ ꯀꯩꯒꯤ ꯑꯇꯣꯞꯄ ꯑꯦꯟ ꯖꯤ ꯑꯣ ꯀꯩꯀꯥ ꯌꯥꯎꯒ꯭ꯔꯦ ꯈꯔꯃꯅ ꯂꯨꯍꯣꯡꯅꯒ꯭ꯔꯦ ꯃꯔꯨ ꯑꯣꯏꯅ ꯅꯨꯄꯤ ꯅꯒꯦ ꯃꯣꯏ ꯑꯍꯨꯝ
ꯑ ꯀꯩꯅꯣ ꯒꯤꯗꯤ ꯎꯝ ꯒ꯭ꯔꯦꯖꯨꯑꯦꯁꯟ ꯀꯥꯡꯕꯨꯒꯤꯗꯤ ꯑꯃꯗꯤ ꯃꯧꯅꯤ ꯃꯁꯥꯒꯤ ꯑꯗꯒꯤ ꯍꯣꯏ ꯑꯃꯁꯨ ꯍꯣꯡꯒ꯭ꯔꯦ ꯑꯇꯣꯞꯄ ꯂꯩꯍꯧꯔꯤꯕꯈꯩꯗꯤ ꯑꯗꯨꯝ ꯃꯥꯏ ꯃꯥꯏ ꯑꯗꯒꯤ ꯄ꯭ꯔꯥꯏꯚꯦꯠ ꯀꯤꯗ ꯄꯨꯁꯤꯟꯕ ꯑꯗꯒꯤ ꯊꯕꯛ ꯃꯆꯥ ꯃꯆꯥꯗꯒꯤ ꯗꯥꯏꯠ ꯇꯧꯕ ꯈꯣꯠꯄ ꯈꯔꯕꯨꯗꯤ ꯇꯧꯅꯔꯤ ꯑꯗꯨꯒ ꯑꯦꯛꯖꯥꯝ ꯀꯩꯀꯩ ꯊꯥꯅꯕꯁꯨ ꯑꯗꯨꯝ ꯌꯥꯎꯋꯤ ꯅꯥꯠꯇ꯭ꯔꯥꯒ ꯃꯥꯏ ꯃꯥꯏꯒꯤ ꯑꯗꯨꯝ ꯃꯌꯨꯝ ꯄꯥꯟꯕꯗꯤ ꯄꯥꯛꯅ ꯌꯥꯎꯗ꯭ꯔꯦ
ꯎꯝ
ꯃꯥꯏ ꯃꯥꯥꯏꯒꯤ ꯉꯝꯅ ꯉꯝꯅꯕ ꯑꯗꯨꯝ ꯇꯧꯅꯔꯤ
ꯍꯣꯏ ꯍꯣꯏ ꯍꯧꯖꯤꯛꯇꯗꯤ ꯀꯩꯅꯣ ꯀꯩꯅꯣꯝ ꯑꯣꯏꯍꯧꯕꯅ ꯐꯕꯅꯤꯅ
ꯎꯝ
ꯑꯣꯏꯍꯧꯔꯗꯤꯅ ꯑꯗꯨꯃꯛꯇꯪ ꯉꯥꯏꯅꯔꯦ ꯅꯠꯇ꯭ꯔꯥ
ꯎꯝ ꯍꯣꯏ ꯑꯗꯣ ꯑꯩ ꯁꯣꯝꯗ ꯊꯕꯛ ꯑꯝꯗ ꯇꯧꯒꯤꯒꯦ ꯊꯝꯃꯒꯦꯀꯣ
ꯎꯝ ꯎꯝ ꯍꯣꯏ ꯍꯣꯏ ꯍꯣꯏ ꯊꯝꯃꯣ ꯊꯝꯃꯣ ꯇꯧꯔꯣ